ꯑꯝ ꯑꯥ ꯀꯗꫭꯏꯅꯣ
ꯍꯗꯤꯌꯦ
ꯑꯩꯗꯤ ꯐꯝꯌꯦ
ꯆꯥꯛ ꯆꯔꯔꯕꯣ
ꯆꯥꯔꯦ ꯅꯪꯗꯤꯌꯦ
ꯆꯔꯦ
ꯀꯩ ꯌꯦꯟꯁꯥꯡ ꯆꯥꯔꯒꯦ
ꯑꯩ ꯉꯁꯤ ꯃꯥꯏꯔꯦꯟ ꯃꯅꯥ ꯆꯥꯏ
ꯍꯥꯎꯔꯝꯃꯅꯤ ꯑꯩ ꯉꯥ ꯆꯥꯏ ꯉꯁꯤ
ꯍꯣꯏꯀꯣ
ꯉꯁꯤ ꯉꯁꯤꯗꯤ ꯈꯔ ꯌꯦꯟꯁꯥꯡ ꯍꯥꯎꯗꯕ ꯀꯨꯏꯌꯦ ꯍꯥꯏꯅ ꯏ ꯇꯥꯔꯦ
ꯃꯩ ꯂꯥꯛꯄ꯭ꯔꯣ
ꯂꯥꯛꯦ
ꯆꯃꯅꯥꯥꯏꯌꯦ ꯏꯕꯥꯅꯤ ꯀ ꯀꯣꯏꯁꯅꯣ ꯂꯥꯛꯇꯦ ꯑꯩꯈꯣꯏꯗꯁꯨ ꯎ ꯀꯨꯏꯗꯤ ꯀꯨꯏꯗ꯭ꯔꯦꯗꯣ ꯉꯥꯏꯍꯥꯛ ꯅꯨꯡ ꯉꯥꯏꯔꯦ ꯎꯠꯈꯤꯕ
ꯎ ꯃꯈꯥꯗ ꯂꯥꯛꯇ꯭ꯔꯕꯅꯤꯅ ꯀꯃꯥꯏꯅ ꯃꯊꯛꯇ ꯂꯥꯛꯀꯅꯤ
ꯎ ꯆꯤꯗꯤꯤ ꯀꯥꯏ ꯆꯠꯂꯦ ꯌꯨꯝ ꯂꯩꯕ꯭ꯔꯣ
ꯌꯨꯝꯗ ꯂꯩꯌꯦ ꯅꯪꯗꯤ
ꯌꯨꯝ ꯂꯩꯑ ꯌꯨꯝ ꯁꯪꯉꯒ ꯂꯩꯑꯦ ꯇꯣꯂꯣꯞ ꯆꯥꯗꯕ ꯕꯣꯗꯤꯒꯥꯔꯗ ꯇꯧꯔꯒ ꯂꯩꯌꯦꯦ ꯌꯨꯝꯗ
ꯆꯥꯅꯤꯗ
ꯅꯅꯨꯡꯉꯥꯏ ꯅꯨꯡꯉꯥꯏꯅ ꯂꯩꯔꯤꯀꯣ ꯅꯣꯏꯗꯤ ꯎꯗꯕꯁꯨ ꯑꯣꯏꯦ
ꯀꯨꯏꯔꯦ
ꯃꯤꯗꯤ ꯑ ꯀꯔꯤ ꯀꯔꯤꯅꯣ ꯇꯧꯈꯤꯕꯗꯒꯤꯦ
ꯑ ꯀꯩꯅꯣ ꯇꯧꯁꯦ ꯑꯃꯨꯛ ꯄꯨꯟꯁꯦ ꯍꯥꯏꯔꯕꯁꯨ ꯂꯣꯏ ꯀꯩꯅꯣ ꯇꯧꯕꯅꯤꯅ
ꯅꯣꯏꯗꯤ ꯊꯕꯛ ꯌꯥꯝꯕꯅꯤꯅ ꯄꯨꯟꯕꯁꯨ ꯐꯪꯗꯦꯗꯣ
ꯑꯩꯈꯣꯏ ꯉꯥꯛꯇ ꯅꯠꯇꯦꯍꯦ ꯑꯇꯣꯞꯄꯁꯨ ꯀꯥ ꯀꯥꯏꯗꯅ ꯂꯣꯏ ꯆꯠꯅꯈ꯭ꯔꯦ ꯑꯗꯨꯗꯤ
ꯅꯣꯏꯗꯤ ꯊꯥꯛ ꯋꯥꯡꯅ ꯀꯥ ꯈ꯭ꯔꯦꯗꯣ ꯑꯩꯈꯣꯏꯒ ꯃꯥꯟꯅꯕ ꯌꯥꯗ꯭ꯔꯦꯗꯣ
ꯆꯞ ꯃꯅꯩ
ꯅꯣꯏ ꯏꯃꯨꯡꯁꯤꯡꯒꯤꯗꯤ ꯂꯣꯏ ꯇꯨꯝꯅꯈ꯭ꯔꯕꯣ
ꯇꯨꯝꯈ꯭ꯔꯦ ꯃꯥꯏ ꯂꯥꯛꯇꯕꯅꯤꯅ ꯃꯩ ꯂꯥꯛꯑꯗꯤ ꯐꯣꯟ ꯌꯦꯡꯒ ꯂꯩꯗꯣꯏꯕ ꯃꯩꯁꯨ ꯂꯥꯛꯇꯕꯅꯤꯅ ꯃꯥꯏ ꯃꯥꯏ ꯐꯃꯨꯡꯗ ꯂꯣꯏ ꯆꯠꯈ꯭ꯔꯦ
ꯃꯄꯥꯟꯗ ꯅꯨꯡꯁꯤꯠ ꯂꯥꯛꯄꯒꯤ ꯅꯨꯡꯉꯥꯏꯔꯤꯅꯦ ꯍꯧꯖꯤꯛ
ꯑꯁ ꯑꯩꯗꯤ ꯐꯃꯨꯡꯗ ꯂꯩꯔꯦ ꯏꯇꯣꯝꯇ ꯃꯄꯥꯟ ꯊꯣꯛꯄ ꯇꯟꯕꯒꯤ
ꯏꯕꯩꯔꯣ
ꯌꯥꯝ ꯃꯝꯃꯦ ꯃꯩ ꯂꯥꯛꯇꯕꯅꯤꯅ ꯑꯁ ꯏ ꯆꯤꯛ ꯆꯤꯛꯑꯦ
ꯑꯩꯈꯣꯏꯗꯤ ꯀꯩꯅꯣ ꯇꯧꯕꯒꯤ ꯑꯩꯈꯌꯨꯝ ꯃꯅꯥꯛꯇ ꯑꯃ ꯏꯁꯇ꯭ꯔꯤꯠ ꯂꯦꯝ ꯑꯃꯈꯛꯇꯪ ꯂꯩꯌꯦ ꯑꯗꯨꯅ ꯉꯥꯟꯕꯒꯤ ꯅꯨꯡꯉꯥꯏꯌꯦ ꯅꯨꯡꯁꯤꯠ ꯂꯥꯛꯄꯒꯤ ꯉꯁꯤꯗꯤ ꯌꯥꯝ ꯅꯨꯡꯉꯥꯏ
ꯅꯨꯡ ꯆꯪꯅꯗꯤ ꯁꯥꯏꯌꯦ ꯇꯨꯝꯕ ꯌꯥꯗꯦ
ꯅꯣꯏꯗꯤ ꯃꯤ ꯌꯥꯕꯅꯤꯅ ꯅꯨꯡꯉꯥꯏꯔꯝꯒꯅꯤꯣꯏ
ꯑ ꯍꯣꯏ ꯃꯤ ꯌꯥꯝꯃꯦ ꯀꯩꯅꯣ ꯃꯤ ꯑꯩꯈꯣꯏ ꯌꯨꯝꯗ ꯍꯧꯖꯤꯛ ꯃꯤꯁꯨ ꯑꯇꯣꯄꯁꯨ ꯂꯥꯛꯄꯒꯤꯀꯣ ꯃꯣꯏꯁꯨ ꯃꯄꯥꯟꯗ ꯐꯝꯃ ꯂꯩꯌꯦꯦꯕ ꯃꯣꯏ ꯂꯩꯔꯤꯀꯥꯟꯗ ꯑꯩꯈꯣꯏ ꯏꯃꯨꯡꯁꯤꯡꯗꯣ ꯂꯣꯏ ꯇꯨꯝꯕ ꯆꯠꯂꯁꯨꯅ ꯅꯨꯡꯉꯥꯏꯗꯨꯅ ꯑꯣꯀꯦ ꯅꯣꯏ ꯏꯃꯨꯡꯁꯤꯡꯗꯤ ꯂꯣꯏꯅ ꯐꯅ ꯂꯩꯀꯣ ꯑꯅꯥ ꯑꯌꯦꯛ ꯌꯥꯎꯗꯦꯀꯣ
ꯌꯥꯎꯗꯦ
ꯌꯥꯝ ꯇꯨꯝꯅꯤꯡꯕꯒ ꯃꯥꯜꯂꯦꯍꯦ ꯅꯪꯒꯤ ꯈꯣꯟꯖꯦꯜ ꯑꯗꯨꯗꯤ ꯑꯥ
ꯑꯃꯨꯛ ꯇꯨꯝꯒꯦꯅ ꯇꯨꯝꯃꯗꯤ ꯑꯃꯨꯛ ꯇꯨꯝꯅꯤꯡꯗꯕ ꯐꯃꯨꯡꯗ ꯂꯥꯛꯑꯗꯤ ꯑꯃꯨꯛ ꯇꯨꯝꯅꯤꯡꯗꯕ ꯆꯤꯌꯔꯗ ꯉꯥꯊꯕꯣ ꯀꯩꯅꯣ ꯇꯧꯔꯦ ꯑꯃꯨꯛ ꯇꯨꯝꯅꯤꯡ ꯃꯄ
ꯇꯨꯝꯅꯤꯡꯗꯕꯗꯤ ꯂꯥꯏꯔꯤꯛ ꯄꯥꯎ ꯑꯗꯨꯗꯤ ꯇꯨꯝꯅꯤꯡꯈ꯭ꯔꯅꯤ
ꯈꯋꯥꯥꯏꯗꯒꯤ ꯇꯟꯕ ꯊꯕꯛ ꯂꯥꯏꯔꯤꯛ ꯄꯥꯕ
ꯑꯗꯨꯗꯤ ꯂꯥꯏꯔꯤꯛꯇ ꯂꯥꯏꯔꯤꯛꯇꯣ ꯄꯥꯕ ꯁꯥꯕꯗ ꯑꯗꯨꯝ ꯑꯣꯏꯊꯔꯅꯦꯕ ꯃꯤ ꯑꯇꯣꯞꯄ ꯑꯇꯣꯞꯄꯁꯤꯡꯗꯤ ꯇꯨꯝ ꯅꯤꯡꯅꯤꯉꯥꯏ
ꯂꯔꯤꯛ ꯄꯥꯕꯁꯨ ꯌꯥꯎꯔꯕꯅꯦ ꯀꯥꯏ
ꯑꯩ ꯉꯁꯥꯏ ꯀꯩꯅꯣ ꯑꯃ ꯍꯥꯏꯒꯦ
ꯇꯨꯝꯅꯤꯡꯅꯕ ꯂꯥꯏꯔꯤꯛ ꯄꯥꯕꯅ ꯍꯦꯟꯅ
ꯑꯗꯨꯅꯦ ꯄꯩꯁꯥ ꯇꯤꯡꯉꯒ ꯍꯤꯗꯥꯛ ꯆꯥꯔꯒꯗꯤ ꯀꯥꯟꯅꯕ ꯑꯩꯈꯣꯏꯒꯤꯗꯤ ꯈ꯭ꯋꯥꯏꯗꯒꯤ ꯑꯐꯕ ꯂꯥꯏꯔꯤꯛ ꯂꯩꯔꯤꯁꯤꯗꯤ
ꯎꯝ
ꯂꯥꯏꯔꯤꯛ ꯅꯠꯇ꯭ꯔꯗꯤ ꯐꯤ ꯁꯥꯕꯒꯨꯝꯕ ꯇꯧꯔꯗꯤ ꯑꯁ ꯑꯗꯨꯝ ꯃꯤꯠꯇꯦ ꯌꯥꯗ꯭ꯔꯦ
ꯎꯝ ꯑꯗꯨꯅꯦ ꯑꯁ ꯐꯤ ꯁꯥꯕꯁꯨ ꯃꯤꯠ ꯌꯥꯝ ꯊꯣꯛꯄꯅꯦ
ꯑꯥ ꯅꯪ ꯕꯣ ꯌꯦꯡꯗꯣꯏꯔꯣ
ꯕꯣꯜ ꯌꯦꯡꯉꯔꯣꯏꯅ ꯑꯩ ꯑꯩꯅ ꯁꯞꯄꯣꯔꯠ ꯇꯧꯕꯒꯤ ꯇꯤꯝꯗꯨꯣ ꯁꯥꯟꯅꯗꯦ
ꯑꯣ ꯀꯔꯤ ꯇꯤꯝ ꯁꯞꯄꯣꯔꯠ ꯇꯧꯒꯦ ꯅꯪꯕꯨ
ꯑꯩ ꯕ꯭ꯔꯥꯖꯤꯜꯒ ꯅꯣꯔꯋꯦ ꯁꯞꯄꯣꯔꯠ ꯇꯧꯕꯅꯦꯕ ꯗꯣ ꯗꯦꯠꯁ ꯁꯚꯦꯟꯗ ꯗꯦꯠ ꯑꯩꯠ ꯗꯔ ꯅꯣꯔꯋꯦꯒ ꯕ꯭ꯔꯥꯖꯤꯜ ꯁꯥꯟꯅꯒꯅꯤ ꯍꯥꯏꯅꯤ ꯑꯁ
ꯑꯁ ꯕꯅꯥ ꯀꯥꯔꯅꯤꯅꯦ ꯑꯗꯨꯗꯤ
ꯄ ꯂꯩꯩꯇꯦ
ꯅꯪꯗꯤ ꯑꯇꯩꯒ ꯌꯥꯝꯅ ꯇꯣꯡꯉꯥꯜꯂꯦ ꯍꯥꯏꯗꯣ ꯑꯇꯩꯗꯤ ꯁꯇꯦꯇꯁꯇ ꯃꯤꯁꯤ ꯔꯣꯅꯦꯜꯗꯣ ꯃꯦꯁꯤ ꯔꯣꯅꯦꯜꯗꯣ ꯇꯧꯔ ꯂꯩꯌꯦꯦꯅ ꯅ ꯇꯣꯉꯥꯟ ꯇꯣꯉꯥꯂꯦ
ꯑꯗꯨꯗ ꯈꯠꯅꯅꯤꯡꯗ꯭ꯔꯕ ꯑꯩꯅ
ꯑꯩꯗꯤ ꯕꯣꯜ ꯀꯞꯀ ꯑꯝꯇ ꯌꯦꯡꯒꯦꯗ ꯑꯩꯅ ꯌꯦꯡꯈꯤꯕ ꯍꯥꯏꯕꯕꯨ ꯅꯍꯥꯟ ꯖꯄꯥꯟꯗ ꯀꯞꯂꯒ ꯂꯣꯏꯈꯤꯕꯗ ꯑꯗꯨ ꯉ ꯃꯇꯥꯡ ꯌꯦꯡꯉꯦ
ꯑꯗꯨ ꯃꯦꯠꯁꯇꯨ ꯌꯥꯏꯅꯤ ꯑꯗꯣ ꯖꯄꯥꯟꯅ ꯁꯦꯀꯦꯟ ꯃꯦꯠꯁ ꯁꯥꯟꯅꯕꯗꯣ ꯑꯗꯣ ꯑꯩ ꯌꯦꯡꯒꯦ ꯇꯧꯕ ꯑꯣꯏ ꯅꯨꯃꯤꯠ ꯑꯗꯣ ꯁꯟꯗꯦ ꯇꯥꯔꯅ ꯑꯩꯅ ꯆꯥꯔꯖ ꯍꯜꯂꯛꯑꯒ ꯌꯦꯡꯒꯦ ꯇꯧꯔꯒ ꯑꯁ ꯒꯣꯜ ꯑꯍꯨꯝ ꯖꯄꯥꯟ ꯒꯣꯜ ꯑꯍꯨꯝ ꯆꯪꯉꯀꯥꯟꯗ ꯑꯗ ꯑꯣꯏꯅ ꯃꯤꯀꯞ ꯊꯣꯛꯑꯦ ꯍꯥꯏꯗꯤ
ꯍꯥꯝ
ꯁꯍꯔ ꯆꯠꯄꯗꯣ ꯈꯔ ꯉꯟꯅ ꯆꯠꯄꯅꯤꯅꯀꯣ ꯇꯨꯝꯁꯤꯠ ꯐꯥꯗ꯭ꯔꯦꯕ ꯑꯗꯨꯗ ꯑꯗꯨꯝ ꯕꯣꯜ ꯌꯦꯡꯕꯗꯁꯨ ꯏꯇꯣꯝꯇ ꯌꯦꯡꯕ ꯑꯗꯨꯒꯗꯤ ꯑꯁ ꯕꯣꯔꯤꯡ ꯆꯨꯕꯒꯤ ꯑꯁ
ꯑꯩꯗꯤ ꯌꯦꯗꯤ ꯌꯦ ꯃꯣꯏꯒꯤ ꯃꯦꯠꯁꯇꯨꯗꯤ ꯌꯦꯡꯗꯦ ꯑꯗꯣ ꯃꯤꯅ ꯏꯁꯇꯦꯇꯁꯇ ꯏꯟꯁꯇꯥꯒ꯭ꯔꯥꯝꯗ ꯆꯪꯕ ꯀꯥꯟꯗ ꯊꯥꯒꯠꯄ ꯎꯕꯗꯒꯤ ꯅꯨꯡꯁꯤ ꯍꯥꯏꯅ ꯌꯦꯡꯕꯅꯦ ꯑꯗꯨ ꯃꯇꯦꯛ ꯉꯥꯛꯇꯪ
ꯎꯝ ꯃꯣꯏ ꯀꯆꯇ ꯌꯥꯅꯨꯁꯤ
ꯍꯣꯏ
ꯄꯤꯟ ꯌꯥꯝ ꯂꯩ ꯃꯣꯏ ꯔꯦꯁꯄꯦꯛꯁꯨ ꯌꯥꯝ ꯌꯥꯝꯃꯦ
ꯅꯪꯁꯨ ꯅꯪꯁꯨ ꯑꯗꯨꯒꯨꯝꯕ ꯅꯪ ꯅꯪ ꯑꯃꯨꯛ ꯇꯝꯕ ꯆꯠꯄ ꯀꯥꯟꯗ ꯇꯝꯂꯨꯔꯣꯏ
ꯑꯦ ꯌꯥꯔꯣꯌꯦ ꯅꯨꯡꯇꯤꯒꯤ ꯆꯩ ꯆꯥꯔꯤꯅꯦ ꯃꯣꯏ
ꯍꯥꯏꯅ ꯉꯥꯡꯅꯕ ꯌꯥꯕ ꯅꯠꯇꯦ
ꯎꯝ ꯑꯃꯨꯛ ꯍꯧꯗꯕ ꯀꯏꯔꯝꯃꯔꯣꯏꯅꯦ ꯅꯪꯒꯤ ꯊꯕꯛ
ꯎꯝ ꯅꯦꯛꯁ ꯇ꯭ꯌꯁ ꯗꯦꯗ ꯍꯧꯔꯅꯤ
ꯑ
ꯑꯗꯨꯗꯤ
ꯑꯩꯈꯣꯏꯒꯤꯗꯤ ꯋꯥꯠꯂꯤ ꯅꯦꯛꯁ ꯋꯤꯛ ꯅꯦꯛꯁ ꯋꯤꯛ ꯑꯧ ꯃꯩ ꯂꯥꯛꯑꯦ
ꯃꯅꯦ
ꯃꯩ ꯂꯥꯛꯑꯦ ꯅꯣꯏꯔꯣꯝꯗ ꯂꯥꯛꯇ꯭ꯔꯣ
ꯇ
ꯏꯁ ꯀꯔꯤꯒꯅꯣꯉ
ꯈꯪꯖꯗ ꯉꯁꯥꯒꯤ ꯃꯩ ꯁꯦꯝꯃꯦ ꯍꯥꯏꯕꯅꯤ
ꯑꯁꯤ ꯌꯥꯝꯅ ꯂꯥꯞꯇꯕ ꯄꯨꯡ ꯑꯃ ꯐꯥꯎ ꯌꯧꯗꯕ ꯂꯝꯕꯤ ꯃꯔꯛꯁꯤꯗ ꯇꯣꯉꯥꯟ ꯇꯣꯉꯥꯟ
ꯍꯥꯏꯅ ꯃꯩ ꯈꯞꯄꯦꯕ ꯉꯁꯥꯏꯗꯣ ꯃꯔꯤ ꯃꯉꯥ ꯈꯞꯄꯒ ꯑꯁ
ꯇ꯭ꯔꯥꯟꯁꯐꯣꯔꯃꯔꯒꯨꯝꯕ ꯄ꯭ꯔꯣꯕ꯭ꯂꯦꯝ ꯂꯩꯕꯩ ꯑꯣꯏꯔ
ꯈꯪꯗꯦ ꯑꯦꯟꯗꯦꯛꯇ꯭ꯔꯤꯛ ꯄꯣꯁꯇꯗ ꯍꯥꯏꯔꯤꯗ
ꯑꯣꯏꯔꯝꯕꯁꯨ ꯌꯥꯏ ꯃꯩ ꯂꯥꯛꯑꯦ ꯁꯤꯗꯗꯤ ꯅꯨꯡꯁꯤꯠꯁꯨ ꯑꯁ ꯃꯩꯂꯥꯗꯤ ꯑꯩ ꯑꯃꯨꯛ ꯊꯕꯛ ꯂꯩꯕꯅꯤꯅꯦ ꯍꯦ ꯑꯃꯨꯛ ꯀꯤꯠꯆꯟꯗ ꯆꯪꯉꯗꯤ ꯅꯦꯠꯁꯨ ꯌꯥꯗꯦ ꯑꯩꯒꯤꯁꯦ ꯑꯩꯈꯣꯏ ꯌꯨꯝꯗꯣꯅꯦꯠ ꯌꯥꯝ ꯅꯨꯡꯉꯥꯏꯇꯦ
ꯐꯥꯏꯚ ꯖꯤ ꯐꯪꯗꯕ꯭ꯔꯣ
ꯃꯩ ꯃꯨꯠꯂ ꯑꯗꯨ ꯑꯃꯨꯛꯅꯦ ꯅꯨꯡꯉꯥꯏꯇꯦ ꯉꯁꯤꯗꯤ ꯈꯔ ꯅꯨꯡꯉꯥꯏ
ꯅꯨꯡꯁꯤꯠ ꯁꯤꯠꯄꯒꯤ ꯅꯦꯠꯋꯥꯛꯇꯣ ꯅꯨꯡꯁꯤꯠꯅ ꯅꯣꯏ ꯂꯣꯝꯗ ꯄꯨꯈꯠꯄ ꯃꯥꯜꯂꯦ
ꯑꯗꯨ ꯑꯣꯏ ꯑꯗꯨ ꯑꯣꯏꯕꯖꯥꯠꯅꯦ ꯈꯪꯗꯦꯁꯤ ꯅꯨꯡꯁꯤꯠ ꯀꯟꯕꯒꯤꯔ ꯃꯩ ꯂꯩꯕꯥꯛ ꯅꯨꯡꯉꯥꯏ
ꯎꯝ
ꯍꯌꯦꯡ ꯍꯌꯦꯡ ꯑꯌꯨꯛ ꯆꯠꯇꯣꯏꯔꯣ ꯂꯥꯏ ꯈꯨꯔꯨꯝꯕ
ꯈꯪꯅꯕ ꯆꯠꯁꯤꯔ ꯆꯠ ꯑꯣꯁꯤꯔꯦ ꯑꯁ ꯃꯣꯏ ꯗꯤꯕꯣꯔꯁꯟꯗꯁꯨꯔ ꯉꯟꯅ ꯍꯧꯕꯅꯤꯅ ꯑ ꯇꯨꯨꯝꯁꯤ ꯈꯥꯗꯅꯦ
ꯅꯪꯒꯤ ꯈꯣꯟꯖꯦꯜꯗꯣ ꯌꯥꯝ ꯊꯥꯞꯅ ꯇꯥꯏ ꯍꯧꯖꯤꯛ ꯅꯪꯒꯤ ꯐꯣꯟ ꯂꯥꯛꯅ ꯊꯝꯃ꯭ꯔꯣ
ꯊꯝꯗꯦꯗ ꯅꯦꯠꯋꯥꯛ
ꯑꯣ ꯑꯣꯏꯕ ꯈꯪꯗꯦ ꯑꯗꯨ ꯑꯣꯏꯕ ꯈꯔ ꯂꯥꯞꯅ ꯇꯥꯕ ꯅꯪꯒꯤ ꯍꯣꯟꯖꯦꯜꯗ
ꯎꯝ ꯑꯗꯨꯃꯥꯏꯅ ꯇꯧꯕꯅꯦ ꯃꯔꯛ ꯃꯔꯛꯇ ꯍꯥꯥ
ꯅꯪꯒꯤ ꯏꯪ ꯇꯞꯄ ꯈꯣꯟꯖꯦꯜꯗꯨꯣ ꯌꯥꯝ ꯂꯥꯞꯅ ꯇꯥꯏꯌꯦꯕ
ꯃꯔꯛ ꯃꯔꯛꯇ ꯑꯗꯨꯃꯥꯏꯅ ꯇꯧꯕꯅꯦ ꯑꯩꯅꯗꯤ ꯅꯠꯇ꯭ꯔꯦꯕꯨ
ꯖꯔꯣ
ꯅꯪꯗꯤ ꯍꯌꯦꯡ ꯆꯠꯀꯗ꯭ꯔꯣ ꯃꯣꯔ
ꯁꯦ ꯑꯣꯟ ꯆꯁꯀꯅꯤ ꯍꯥꯏ ꯏꯗꯤ ꯑꯦꯚ꯭ꯔꯤ ꯐꯣꯔ ꯁꯟꯗꯦ ꯏꯁ ꯀꯝꯄꯜꯁꯔꯤꯗꯨꯗꯤꯄ ꯆꯠꯇ꯭ꯔꯗꯤ ꯌꯥꯗ꯭ꯔꯦ ꯑꯗꯨ ꯗꯨ ꯂꯣꯏ ꯈ꯭ꯔꯗꯤ ꯆꯠꯀꯦꯔꯥ ꯆꯠꯂꯣꯏꯗ꯭ꯔꯥ ꯑꯗꯨꯗꯤ ꯈꯨꯁꯤꯅꯦ ꯑꯗꯣ ꯑꯗꯨ ꯃꯃꯥꯡꯗꯗꯤ ꯆꯠꯇ꯭ꯔꯗꯤ ꯌꯥꯗ꯭ꯔꯦ
ꯂꯥꯏ ꯈꯨꯔꯨꯝꯅꯤꯉꯥꯏ ꯂꯩꯌꯦꯕ ꯑ ꯑꯍꯥꯟꯕ ꯁꯟꯗꯦ ꯈꯨꯗꯤꯡꯒꯤ ꯑꯉꯥꯡꯁꯤꯡꯒꯤ ꯂꯥꯏ ꯈꯨꯔꯨꯝꯕꯒꯤꯀꯣ ꯑꯗ
ꯑꯩꯈꯣꯏꯗꯁꯨ ꯇꯧꯔꯝꯕꯅꯦ ꯅꯍꯥꯟ ꯃꯣꯏ ꯁꯪꯗꯦ ꯁ꯭ꯀꯨꯜ ꯀꯥꯕ ꯑꯥꯐꯇꯔꯅꯨꯟ ꯀꯥꯕ ꯃꯇꯝꯗꯀꯣ ꯑꯉꯥꯡꯁꯤꯡꯗꯣ ꯁꯟꯗꯦ ꯗ ꯃꯣꯔꯅꯤꯡ ꯁꯟ ꯌꯥꯎꯔꯒ ꯃꯣꯏ ꯑꯉꯥꯡꯁꯤꯡꯒꯤ ꯇꯧꯕꯤꯕꯅꯦꯕ ꯑꯗꯣ ꯍꯟꯗꯛꯇꯤ ꯁꯟꯗꯦ ꯁ꯭ꯀꯨꯜꯗꯨꯁꯨ ꯃꯣꯔꯅꯤꯡ ꯑꯃꯨꯛ ꯀꯥꯈ꯭ꯔꯕ
ꯎꯝ
ꯑꯗꯨ ꯑꯣꯏꯔꯁꯨ ꯑꯉꯥꯡꯁꯤꯡ ꯌꯥꯎꯗ꯭ꯔꯁꯨ ꯑꯗꯨꯝ
ꯌꯥꯏꯌꯦꯗ ꯑꯗꯨꯝ ꯈꯔꯨꯝꯕ ꯌꯥꯏ ꯀꯩꯅꯣ
ꯎꯝ
ꯕꯣ ꯌꯦꯡꯉꯣꯏꯗ꯭ꯔꯕꯗꯤ ꯇꯨꯝꯅꯤꯡꯉꯥꯏ ꯈꯛꯇꯪ ꯑꯣꯏꯔꯝꯅꯤꯅꯦ ꯍꯧꯖꯤꯛ ꯇ ꯅꯪꯗꯤ
ꯌꯨꯇ꯭ꯌꯕ ꯑꯃꯨꯛ ꯆꯪꯉꯅꯤ ꯏꯟꯁꯇꯥꯒ꯭ꯔꯥꯝꯃꯨꯛ ꯆꯪꯉꯅꯤ ꯇꯝ ꯂꯗ ꯍꯥꯏꯖꯅꯤꯗ
ꯁꯥꯗ꯭ꯔꯣ ꯅꯪ
ꯏꯪꯉꯦ ꯅꯨꯡꯁꯤꯠ ꯌꯥꯝ ꯁꯤꯠꯂꯦ ꯃꯄꯥꯟꯗ ꯑꯗꯨꯗ ꯑꯣꯏꯔꯥꯎ ꯗꯤ ꯃꯩ ꯂꯥꯛꯇ꯭ꯔꯤꯗꯣ ꯑꯩꯈꯣꯏꯗ
ꯑꯣ ꯅꯅꯨꯡꯁꯤꯠ ꯇ ꯁꯤꯠꯂꯗ ꯑꯩꯒꯤꯗꯤ ꯑꯁ ꯑꯗꯨꯝ ꯁꯣꯏꯑꯦ ꯈꯪꯗꯦ ꯗꯤꯒꯤꯔꯥ
ꯅꯣꯡ ꯆꯨꯔꯁꯨ ꯎꯝ ꯑꯗꯨꯝ ꯃꯥꯏ ꯂꯥꯛꯑꯗꯤ ꯑꯗꯨꯝ ꯋꯥꯈꯜ ꯈꯔ ꯅꯨꯡꯉꯥꯏꯅꯤꯅ ꯃꯁꯨꯂꯥꯛꯗꯅꯣ ꯄꯨꯇꯥꯗ ꯎꯝ ꯅꯣꯏꯗꯤ ꯅꯪꯗꯤ ꯅꯃꯥꯟꯅꯕꯤ ꯑꯗꯨꯝ ꯌꯥꯎꯕꯅꯤꯅ ꯅꯨꯡꯉꯥꯏꯔꯝꯒꯅꯤ ꯅꯣꯏꯅ ꯀꯥꯏ ꯍꯗ
ꯎꯝ
ꯍꯥꯏꯗꯤ ꯑꯃꯈꯛꯇꯪ ꯂꯩꯇ꯭ꯔꯦ ꯁꯟꯗꯦꯁꯨ ꯌꯧꯅꯤꯡꯗꯦꯗ ꯏꯃꯥꯟꯅꯕꯤ ꯂꯩꯏꯇꯕꯒꯤ ꯑꯦ ꯅꯪꯒꯤ ꯑꯃꯗꯨꯗꯤ ꯇꯨꯝꯈ꯭ꯔꯕꯣ
ꯀꯅꯥ
ꯃꯆꯥꯗꯣ
ꯎꯝ ꯑꯣꯦ ꯀꯨꯏꯔꯦ ꯁꯥꯏꯅ ꯇꯨꯝꯈ꯭ꯔꯦ
ꯃꯤ ꯌꯥꯝ ꯉꯜꯂꯦꯅ ꯍꯣꯔꯦꯟ ꯅꯣꯏ ꯑꯃꯨ ꯇꯨꯅꯤꯡꯡꯀꯥꯟꯗ ꯍꯧꯒꯠꯂꯛꯇꯣꯏꯖꯥꯠꯂꯣ